ꯍꯥꯎ
ꯉꯁꯤ ꯅꯣꯡꯃꯁꯤꯕꯨ ꯀꯃꯥꯏꯅ ꯂꯦꯜꯂꯤꯒꯦ꯫
ꯑꯁ ꯑꯩꯁꯦ ꯉꯁꯤ ꯅꯣꯡꯉꯥꯜꯂꯛꯄꯗꯒꯤ ꯋꯥ-ꯋꯥꯛꯀꯤꯡ ꯈꯔ ꯆꯦꯜꯂꯨꯔꯦ ꯑꯩꯈꯣꯏ ꯃꯥ ꯅ ꯉꯥꯡꯃꯟꯗꯅ ꯌꯨꯝꯗ ꯐꯝꯃꯒ ꯆꯥꯕꯒ ꯇꯧꯕ ꯂꯩꯌꯦꯅ ꯅꯪꯁꯦ ꯅꯁꯥꯗꯣ ꯀꯩꯝꯇ ꯌꯥꯔꯔꯣꯏꯅꯦ ꯏꯕꯨꯡꯉꯣꯅ ꯆꯩꯔꯛꯇꯅ ꯑꯩꯁꯦ ꯌꯨꯝꯗ ꯁꯥꯎꯅꯤꯡꯗ ꯉꯁꯤꯗꯤ ꯑꯩꯅ ꯉꯟꯇꯥ ꯍꯧꯒꯠꯂꯒ ꯋꯥꯛꯀꯤꯡ ꯆꯠꯂꯨꯕꯅꯦ꯫
ꯅꯪꯒꯤ ꯋꯥ ꯀꯤꯡꯗꯨꯕꯨ ꯉꯁꯤ ꯈꯛꯇꯒꯤꯔꯣ ꯍꯌꯦꯡ ꯁꯨꯆꯠ ꯇꯣꯏꯔꯣ꯫
ꯃꯗꯨꯗꯤ ꯇꯝꯕ ꯉꯝꯗꯦꯗ ꯃꯨꯠꯀꯤ꯫ ꯑꯩꯈꯣꯏ ꯃꯥꯅ ꯉꯥꯡꯕꯗ ꯇꯥꯅꯤꯡꯗꯦꯅ꯫ ꯑꯗꯨꯒꯤ ꯑꯩꯅ ꯉꯁꯤ ꯋꯥꯛꯀꯤꯡ ꯆꯠꯊꯣꯛꯎꯕꯅꯦ
ꯎꯝ
ꯆꯠꯄ ꯍꯜꯂꯛꯄꯒ ꯑꯩꯁꯦ ꯋꯥꯔꯦꯅ ꯉꯥꯏꯍꯥꯛ ꯑꯃꯨꯛ ꯃꯥꯏꯃꯤꯠ ꯇꯥꯊꯣꯛꯑꯒ ꯍꯥꯏꯇꯥꯔꯦ ꯐꯃꯨꯡꯗ
ꯑꯗꯣ ꯍꯌꯦꯡꯁꯨ ꯆꯠꯂꯨꯁꯤꯗꯅ ꯑꯩꯈꯣꯏ ꯍꯧꯅꯔꯒ
ꯌꯥꯏꯌꯦ ꯗꯣ ꯋꯥꯔꯤꯁꯤ ꯂꯤꯔꯛꯈꯤꯒꯦ ꯑꯗꯨꯃ ꯆꯠꯂꯨꯔꯒ ꯍꯜꯂꯛꯑꯒ ꯑꯩꯁꯦ ꯃꯥꯏ ꯃꯤꯠ ꯇꯥꯊꯣꯛꯑꯦ ꯇꯥꯊꯣꯛꯑꯒ ꯑꯩꯁꯦ ꯁꯥꯒ ꯁꯥꯃꯟꯕ ꯏꯔꯨꯖꯕꯗꯤ ꯇꯟꯕ ꯑꯩꯁꯨ ꯈꯔ ꯇꯟꯒꯟꯕ ꯈ꯭ꯔ ꯀꯣ ꯑꯗꯨ ꯐꯦꯟꯁꯦ ꯊꯥꯕ ꯐꯦꯟꯁꯦ ꯈꯔ ꯈꯔ ꯊꯥꯔꯒꯁ ꯑꯗꯨꯝ ꯐꯃꯨꯡꯗ ꯂꯤꯔꯤ ꯂꯤꯔꯤ ꯐꯦꯟꯗꯣ ꯍꯨꯝꯃ ꯑꯗꯨ ꯇꯨꯝꯗꯒꯤ ꯑꯗꯨ ꯇꯨꯝꯃꯦ ꯑꯗ ꯇꯨꯝ ꯍꯧꯒꯠꯂꯛꯄꯗ ꯑꯃꯨꯛ ꯄꯨꯡ ꯅꯤꯄꯥꯜ ꯃꯈꯥꯏ ꯇꯥ ꯂꯩꯔꯝꯃꯦ ꯑꯗꯒꯤ ꯑꯗꯨꯝ ꯑꯩꯁꯦ ꯌꯨꯝꯒꯤ ꯀꯩꯀꯩꯅꯣ ꯈꯔ ꯇꯧꯕ ꯌꯥꯕ ꯈꯔ ꯇꯧꯁꯤꯜꯂꯒ ꯆꯥꯛ ꯆꯥꯔꯒ ꯉꯁꯥꯏꯗꯩꯩ ꯇꯨꯝꯃꯨꯕꯅꯦ ꯍꯧꯖꯤꯛꯇ ꯍꯧꯒꯠꯂꯛꯄꯗ ꯉꯥꯏꯔꯤ
ꯇꯝꯕꯖꯤꯗꯤ ꯂꯦꯞꯄ ꯌꯥꯗꯦ ꯇꯦꯕ ꯅꯪꯒꯤ ꯊꯕꯛꯁꯦ
ꯇꯨꯝꯗ꯭ꯔꯗꯤ ꯁꯤꯗꯣꯏꯅꯦ ꯑꯗꯨꯅ ꯑꯩꯒꯤꯗꯤ ꯑꯩ ꯇꯨꯝꯕꯁꯦ ꯆꯥꯕꯒ ꯇꯨꯝꯕꯒ ꯀꯥꯏꯗ ꯍꯣꯏ ꯆꯥꯕꯒ ꯇꯨꯝꯕꯒꯁꯦ ꯁꯤ ꯑꯩꯒꯤꯗꯤ ꯐꯦꯕꯣꯔꯥꯏꯠꯅꯤ ꯍꯥꯏꯇꯥꯔꯦ
ꯑꯗꯣ ꯅꯣꯏꯒꯤ ꯌꯨꯝ ꯂꯣꯏꯁꯟꯕꯗꯣ ꯍꯥꯏꯗꯤ ꯀꯃꯥꯏ ꯀꯃꯥꯏ ꯇꯧꯈꯔꯒꯦ ꯀꯩ ꯃꯇꯥꯡ ꯌꯧꯔꯒꯦ
ꯃꯛ ꯂꯣꯏꯁꯤꯜꯂꯦꯗ ꯑꯌꯥꯝꯕ ꯈꯔ ꯈꯛꯇꯪ ꯉꯥꯏꯁꯤꯜꯂꯑꯦ ꯍꯥꯏꯗꯤ ꯂꯥꯏꯁꯪꯒꯤ ꯖꯒꯥꯗꯣ ꯑꯗꯨ ꯈꯛꯇꯪ ꯉꯥꯏꯁꯤꯜꯂꯑꯦ ꯑꯗꯨꯁꯨ ꯑꯣꯜꯃꯣꯁ ꯅꯥꯏꯟꯇꯤ ꯄꯥꯔꯁꯦꯟ ꯂꯣꯏꯁꯤꯜꯂꯛꯕꯒꯨꯝꯍꯩꯗ
ꯑꯗꯣ ꯅꯣꯏ ꯅꯍꯥꯟ ꯇꯨꯔꯦꯟꯗꯒꯤ ꯅꯨꯡ ꯂꯧꯕ ꯈꯣꯠꯄ ꯇꯧꯕꯗꯣ ꯂꯨꯄꯥ ꯀꯌꯥꯒꯤ ꯂꯩꯔꯤꯅꯣ ꯅꯠꯇ꯭ꯔꯥ ꯀꯃꯥꯏ ꯀꯃꯥꯏꯅ ꯇꯧꯔꯤꯅꯣ ꯅꯨꯡꯕꯨ ꯂꯩꯕ꯭ꯔꯣ
ꯅꯣꯡꯗꯝꯅꯌꯦꯦ ꯇꯟꯕꯨ ꯇꯟꯗ꯭ꯔꯒꯗꯤ ꯑꯗꯨꯝ ꯌꯥꯕ ꯄꯣꯠꯅꯤꯗ ꯁꯨꯝ ꯑꯩꯈꯣꯏꯅ ꯁꯨꯝ ꯇꯟꯕꯒꯤ ꯇꯧꯕ ꯋꯥꯅꯤꯗ
ꯎꯝ ꯑꯗꯣ ꯅꯣꯏꯒꯤ ꯅꯨꯡꯗꯣ ꯀꯌꯥ ꯍꯥꯏꯗꯤ ꯀꯌꯥꯝ ꯃꯣꯏꯒꯤ ꯄꯣꯂꯥꯡ ꯑꯗꯨꯒ ꯒꯥꯔꯤ ꯃꯄꯣꯠꯀ ꯂꯩꯗꯅ ꯅꯣꯏ ꯀꯌꯥꯝ ꯄꯦꯛꯈꯠꯀꯦ
ꯑꯗꯨꯝ ꯄꯦꯛꯛꯄ ꯍꯥꯏꯁꯦ ꯑꯗꯨꯝ ꯈꯔ ꯑꯦꯛꯖꯦꯛ ꯁꯤꯃꯅꯦꯗꯣ ꯑꯩꯈꯣꯏꯗꯣ ꯄꯥꯍꯧꯗ꯭ꯔꯦꯕꯀꯣ
ꯎꯝ
ꯑꯗꯨꯝ ꯈꯔ ꯍꯥꯏꯇꯥꯔꯦ ꯌꯥꯒꯗꯕ ꯃꯑꯣꯡꯗ ꯑꯗꯨꯝ ꯀꯣꯟꯅꯒꯗꯕ ꯃꯑꯣꯡꯗ ꯑꯗꯨꯝ ꯇꯧꯈꯦ
ꯅꯣꯏ ꯃꯤ ꯀꯌꯥ ꯃꯤ ꯀꯌꯥꯝ ꯆꯪꯒꯦ ꯄꯦꯛꯈꯠꯄ ꯈꯣꯀꯠꯄꯗ
ꯎꯝ ꯑꯗꯨꯝ ꯑꯩꯈꯣꯏꯗꯤ ꯑꯗꯨꯝ ꯁꯨꯃꯥꯏꯅ ꯇꯧꯋꯦ ꯃꯤ ꯍꯥꯏꯕ ꯑꯃ ꯂꯩꯇ꯭ꯔꯦ ꯑꯩꯈꯣꯏꯅ ꯑꯗꯨꯝ ꯍꯦꯛ ꯄꯦꯛꯄ ꯂꯣꯏꯕ ꯂꯣꯏꯕ ꯂꯣꯏꯕꯒ ꯑꯗꯨꯝ ꯍꯣꯡꯒꯠꯂꯒ ꯑꯗꯨꯝ ꯊꯝꯃꯦ
ꯅꯠꯇꯦ ꯑꯩꯅ ꯍꯥꯏꯗꯤꯦꯅꯦ ꯃꯤ ꯀꯌꯥ ꯆꯪꯒꯦ ꯍꯥꯏꯗꯤ ꯃꯤꯗꯣ ꯎꯝ ꯑꯃꯅ ꯀꯣꯠꯇꯣꯏꯅꯤ ꯑꯃꯅ ꯅꯤꯛꯇꯣꯏꯅꯤ ꯃꯤ ꯑꯅꯤꯅ ꯀꯣꯟꯅꯕ꯭ꯔꯥ ꯑꯍꯨꯝꯅ ꯀꯣꯟꯅꯕ꯭ꯔꯥ
ꯀꯅꯥꯗꯤ ꯀꯔꯥꯏꯦ ꯀꯣ ꯃꯤ ꯌꯥꯅꯤꯅꯕ ꯀꯥꯏ
ꯃꯤ ꯀꯌꯥ ꯅꯣꯏ ꯀꯅꯥ ꯀꯅꯥ ꯇꯧꯃꯤꯟꯅꯒꯦ
ꯑꯩꯈꯣꯏ ꯃꯔꯤ ꯃꯇꯥꯡ ꯉꯥꯛꯇ ꯇꯧꯋꯦ ꯑꯩꯈꯣꯏ ꯏꯕꯥ ꯏꯍꯣ ꯏꯆꯦ ꯍꯍꯣ ꯑꯩꯍꯣ ꯏꯅꯥꯎꯅꯨꯄꯤꯍꯣ ꯏꯃꯥ ꯍꯣ ꯄꯨꯂꯞ ꯇꯧꯔꯤ ꯍꯥꯏꯗꯨꯅꯤ
ꯑꯗꯨꯗꯤ ꯄꯩꯁꯥꯗꯤ ꯌꯥꯝ ꯊꯤꯅ ꯁꯦꯞ ꯑꯣꯏꯕꯩ ꯋꯥꯅꯤꯅꯦ
ꯁꯦ ꯐꯔꯦ
ꯑꯗꯣ ꯅꯣꯏ ꯏꯆꯦꯒꯤ ꯑꯉꯥꯡꯗꯣ ꯌꯥꯝ ꯌꯥꯝ ꯀꯞꯄꯦ ꯑꯗꯨ ꯃꯁꯥ ꯉꯝꯗꯕ꯭ꯔꯣ
ꯈꯪꯗꯦꯌꯦ ꯑꯩꯁꯨ ꯐꯖꯅ ꯍꯥꯏꯗꯤ ꯑꯩ ꯑꯌꯥꯝꯕꯅ ꯍꯟꯗꯛꯇꯤ ꯊꯕꯛ ꯂꯩꯕꯒꯤ ꯌꯨꯝꯗ ꯀꯩꯅꯣ ꯇꯧꯗꯦ ꯍꯠꯅ ꯑꯌꯥꯝꯕꯅ ꯊꯕꯛ ꯆꯠꯊꯣꯛꯑꯗꯤ ꯌ ꯄꯥꯛ ꯂꯩꯇꯦ ꯅꯨꯡꯗꯥꯡ ꯈꯛꯇꯪꯅꯤ ꯅꯨꯡꯗꯥꯡꯗꯨꯗꯗꯤ ꯑꯗꯨꯝ ꯌꯥꯝ ꯈꯪꯗꯦ ꯑꯩꯅ ꯂꯩꯕ ꯀꯥꯟꯗꯗꯤ ꯀꯞꯄꯁꯦ ꯄꯥꯛꯅ ꯊꯦꯡꯅꯗꯦ ꯑꯌꯥꯝꯕꯅ
ꯑꯁ ꯉꯁꯥꯏꯗꯣ ꯅꯪ ꯆꯠꯊꯣꯛ꯭ꯔꯤꯉꯥꯏ ꯑꯣꯏꯕ꯭ꯔꯥ ꯈꯪꯗꯦ ꯀꯟꯅ ꯀꯟꯅ ꯀꯞꯄꯦ ꯑꯁ ꯑꯩꯗꯤꯅꯦ ꯇꯥꯅꯤꯡꯗꯕꯅ ꯑꯩꯅ ꯀꯗꯥꯏ ꯆꯠꯈ꯭ꯔꯖꯥꯠꯅꯣꯃꯩ ꯃꯃꯥꯁꯤꯕꯨ ꯑꯉꯥꯡꯁꯦ ꯅꯥꯔꯖꯥꯠꯂ ꯍꯥꯏꯅ ꯈꯜꯂꯦ ꯌꯥꯝ ꯀꯟꯅ ꯀꯥꯞꯄꯦꯕ ꯃꯥꯏ ꯃꯈꯣꯟꯗꯣ ꯈꯨꯌꯥꯛꯑꯅꯤ ꯈꯪꯕ꯭ꯔꯥ
ꯍꯣꯏ ꯌꯥꯥꯛꯄꯅꯤ ꯌꯥꯝ
ꯑ ꯅꯣꯏꯁꯦ ꯑꯩꯁꯨ ꯀꯔꯀꯥꯟ ꯆꯠꯇꯣꯏꯅꯣ
ꯃꯣꯏꯁꯦ ꯗꯦꯠ ꯁꯚꯦꯟꯇꯤꯟ ꯗ ꯆꯠ ꯂ ꯃꯥꯜꯂꯦ
ꯑꯗꯨꯗꯤ ꯈꯔ ꯂꯩꯈꯤꯅꯦꯅ ꯀꯣ ꯍꯞꯇꯥ ꯑꯃꯨꯛ ꯀꯩꯩꯅꯣ ꯅꯣꯏ ꯏꯆꯦ ꯑꯃꯗꯨꯗꯤ ꯂꯥꯛꯇ꯭ꯔꯕꯣ
ꯑꯣꯁꯨ ꯂꯥꯛꯀꯅꯤꯅꯦ ꯗꯦꯠ ꯁꯕꯤ ꯇ
ꯀꯩꯅꯣꯍꯥꯟꯗ ꯗꯣꯛꯇꯔ ꯆꯠꯄꯩ ꯂꯥꯛꯄ ꯈꯣꯠꯄ ꯇꯧꯕꯗꯣ ꯀꯃꯥꯏꯅ ꯇꯧꯈꯔꯒꯦ
ꯑꯗꯨ ꯃꯗꯨꯗꯣ ꯑꯩ ꯐꯖꯅꯗꯤ ꯍꯪꯗ꯭ꯔꯦ ꯍꯥꯏꯗꯤ ꯑꯩꯅ ꯌꯨꯝꯗ ꯂꯩꯕ ꯑꯣꯏꯗꯕꯅꯤꯅꯅꯦ
ꯀꯩꯅꯣ ꯅꯆꯤꯟ ꯅꯅꯥꯎꯅꯤ ꯍꯪꯅꯕ ꯀꯩꯗꯧꯒꯦ
ꯍꯪꯕꯗꯣ ꯃꯥꯒꯤꯗꯣ ꯍꯥꯏꯗꯤ ꯑꯩꯅ ꯍꯪꯒꯦ ꯍꯣꯏ ꯐꯣꯟ ꯇꯧꯔꯒꯕꯨꯗꯤ ꯄꯥꯝꯅꯕꯕꯨꯗꯤ ꯍꯪꯉꯨꯗ꯭ꯔꯦꯕꯀꯣ ꯑꯗꯨꯗꯨꯗ ꯍꯟꯗꯛꯁ ꯁꯨꯃꯥꯏꯅ ꯁꯨꯝ ꯈꯔ ꯇꯧꯕ ꯍꯥꯏꯇꯥꯔꯦ ꯍꯥꯏꯗꯤ ꯑꯩꯁꯨ ꯁꯝ ꯅꯇꯗ ꯁ꯭ꯀꯨꯜꯒꯤ ꯊꯕꯛ ꯃꯌꯥꯝ ꯆꯤꯡꯁꯤꯟꯕꯗꯨꯗ ꯍꯪꯉꯨꯗ꯭ꯔꯕ ꯑꯗꯨꯒꯤ ꯂꯗꯤ ꯀ ꯀ ꯆꯥꯔꯒꯦ
ꯑꯩꯈꯣꯏꯒꯤꯗꯤ ꯉꯁꯤꯗꯣ ꯀꯥꯡꯍꯧ ꯇꯧꯋꯦ ꯏꯔꯣꯝꯕ ꯑꯃꯒ
ꯎꯝ
ꯑꯩꯈꯣꯏꯃꯥꯏꯅ ꯇꯧꯔꯦ ꯑꯗꯩ ꯀꯨꯗꯤꯤ ꯆꯥꯔꯦ ꯍꯧꯅ
ꯑꯣ ꯐꯩ ꯐꯩ
ꯏꯃꯥ ꯂꯩꯖꯕꯒꯁꯨ ꯅꯨꯡꯉꯥꯏꯈ꯭ꯔꯖꯥꯠꯅꯤ ꯃꯥꯅꯒ ꯌꯨꯝꯗ ꯐꯤꯒ ꯊꯕꯛ ꯍꯥꯏꯗꯤ ꯃꯣꯏ ꯃꯄꯥꯝꯗꯒ ꯆꯠꯈꯤꯕꯁꯦ ꯅꯣꯡ ꯐꯥꯗꯣꯛꯀ ꯑꯍꯤꯡ ꯂꯦꯛꯄ ꯈꯣꯠꯄ ꯇꯧꯕꯒꯁꯦ ꯑꯁ ꯊꯕꯛꯁꯤꯁꯦ ꯑꯩꯗꯤꯅꯦ ꯀꯞꯅꯤꯡꯕ ꯑꯃ ꯌꯥꯎ ꯀꯣꯟ ꯑꯃꯨꯛ ꯐꯦꯡꯅꯤ ꯆꯥꯛ ꯑꯃꯨꯛ ꯊꯣꯡꯅꯤ ꯅꯣꯡꯉꯥꯜꯂꯦ ꯑꯃ ꯇꯥꯔꯦ ꯑꯗꯨꯃꯥꯏꯅ ꯑꯃꯨꯛ ꯇꯧꯅꯤ ꯑꯁ ꯃꯥ ꯂꯩꯇꯕꯁꯦ ꯌꯥꯝ ꯋꯥꯏꯗ ꯃꯥ ꯂꯩꯔꯗꯤ ꯃꯥꯅ ꯂꯣꯏ ꯇꯧꯔꯕꯝꯅꯤꯅ ꯑꯩꯗꯤ ꯀꯩꯝꯇ ꯇꯧꯗ꯭ꯔꯦ ꯌꯥꯝ ꯅꯨꯡꯉꯥꯏꯑꯕ ꯑꯗꯨꯅ ꯃꯥ ꯂꯩꯇ꯭ꯔꯗꯤꯅꯦ ꯌꯥꯝ ꯋꯥꯏ ꯏꯃꯥ ꯂꯩꯕ ꯀꯥꯏꯁꯦ ꯅꯨꯡꯉꯥꯏꯈ꯭ꯔ ꯐꯖꯥꯅꯤ
ꯍꯣꯏ ꯑꯗꯨꯕꯨꯗꯤ ꯃꯥ ꯍꯥꯏꯅꯔꯤ
ꯅꯪꯁꯨ ꯅꯣꯏ ꯏꯃꯥ ꯂꯩꯕꯅꯤꯅ ꯀꯔꯤꯝ ꯇꯧꯔꯝꯃꯣꯏꯗ
ꯇꯣ ꯑꯗꯨ
ꯑꯗꯨ ꯅꯨꯡꯉꯥꯏꯇ꯭ꯔꯣ
ꯅꯨꯡꯉꯥꯏꯌꯦ ꯑꯗꯨꯅ ꯀꯣꯏꯁ ꯋꯥꯏ ꯍꯖꯗꯤ
ꯅꯣꯏ ꯅꯆꯟꯅꯨꯄꯤ ꯅꯣꯏ ꯏꯅꯥꯎꯄꯤ ꯑꯃ ꯂꯩꯕꯗꯣ ꯍꯧꯖꯤꯛ ꯀꯩꯀꯩ ꯍꯣꯠꯅꯔꯤꯒꯦ ꯃꯥ ꯀꯣꯂꯦꯖ ꯂꯣꯏꯁꯟꯈ꯭ꯔꯕꯣ
ꯎꯝ ꯃꯥꯁꯦ ꯂꯣꯏꯗ꯭ꯔꯤ ꯐꯣꯔꯠ ꯁꯤꯦꯃꯤꯁꯇꯔ ꯁꯨꯃꯥꯏꯅ ꯇꯝꯉ ꯍꯥꯏ ꯇꯔꯦ ꯑꯗꯨꯒ ꯃꯥꯁꯦ ꯁꯥꯏꯠꯇ ꯁꯨꯝ ꯐꯔꯛ ꯃꯆꯥ ꯃꯆꯥ ꯃꯆꯥ ꯈꯔ ꯁꯨꯝ ꯇꯧꯋꯤ ꯌꯨꯝꯗ ꯐꯤ ꯈꯔ ꯁꯥꯔꯒ ꯁꯨꯃꯥꯏꯅ ꯑꯗꯨꯝ ꯂꯩꯔꯦ ꯑꯇꯣꯞꯄ ꯊꯣꯏꯗꯣꯛ ꯍꯦꯟꯗꯣꯛꯞꯄ ꯀꯩꯁꯨ ꯑꯍꯦꯟꯕ ꯇꯧꯗꯦ
ꯃꯥ ꯐꯤ ꯁꯥꯕꯗꯣ ꯊꯥ ꯑꯝꯗ ꯀꯌꯥꯃꯨꯛꯀꯗꯤ ꯂꯦꯝꯒꯦ
ꯂꯦꯝꯕꯔꯁꯦ ꯑꯩ ꯊꯣꯏꯅ ꯍꯪꯖꯤꯜꯂꯨꯗ꯭ꯔꯦ ꯍꯥꯏꯗꯤ ꯃꯥ ꯃꯁꯥꯒꯤ ꯇꯥꯟꯖꯕꯅꯤꯅꯀꯣ
ꯅꯪ ꯅꯒꯗꯤ ꯏꯂꯕ ꯌꯥꯎꯗ꯭ꯔꯣ ꯄꯩꯁꯥ
ꯌꯥꯎꯗ꯭ꯔꯦꯗ ꯑꯩ ꯏꯁꯋꯥꯏꯒꯤꯗꯨ ꯈꯔ ꯊꯣꯛꯆꯔꯕꯅꯤꯅ
ꯅꯨꯡꯉꯥꯏꯔꯦꯕ ꯍꯪꯗ꯭ꯔꯦꯕ
ꯎꯝ
ꯑꯗꯣ ꯅꯪꯒꯤꯗꯤ ꯀꯌꯥꯝ ꯊꯣꯛꯏ ꯀꯌꯥꯝ ꯍꯥꯏꯗꯤ ꯀꯌꯥꯝ ꯂꯦꯝꯃꯤ ꯀꯌꯥꯝ ꯐꯪꯒꯦ
ꯁꯤꯒꯤꯗꯕꯨ ꯃꯌꯥꯝꯅ ꯑꯩꯈꯣꯏ ꯁꯤꯟꯐꯝꯁꯤꯅꯕꯨ ꯀꯌꯥꯝ ꯐꯪꯉꯨꯅꯤ ꯑꯗꯨꯝ ꯍꯩꯀ꯭ꯔꯨ ꯃꯅꯥꯒꯨꯝꯕꯅꯤꯗ ꯑꯗ‌ꯣ ꯅꯣꯏꯒꯤꯗꯤ ꯀꯃꯥꯏ ꯀꯃꯥꯏ ꯇꯧꯕꯤꯒꯦ
ꯑꯩꯈꯣꯏꯒꯤꯁꯨ ꯑꯗꯨꯝ ꯑꯩꯒꯤꯁꯨ ꯇꯦꯛ ꯇꯦꯛ ꯇꯦꯛ ꯇꯧꯔꯤ ꯊꯕꯛꯁꯤꯡ ꯈꯔ ꯈꯔ ꯃꯆꯥ ꯃꯁꯨ ꯑꯗꯨ ꯅꯠꯇꯅ ꯊꯣꯏꯗꯣꯛꯄ ꯇꯧꯗꯦ
ꯑꯣ ꯅꯣꯏ ꯌꯨꯝ ꯁꯥꯕꯗꯨꯗꯤ
ꯑꯗꯨ ꯂꯣꯏꯔꯦ ꯂꯣꯏꯁꯤꯟꯈ꯭ꯔꯦ ꯎꯆꯤꯟ ꯅꯥꯆꯤꯟꯅꯗꯤ ꯂ‌ꯣꯏꯁꯤ ꯈꯟꯕ꯭ꯔ ꯋꯥꯏꯁꯪꯉꯤ
ꯑꯣꯀꯦ ꯅꯥꯇ‌ꯣꯟꯒꯁ‌ꯦ
ꯍꯧꯖꯤꯛꯀꯥꯟ ꯅꯣꯡ ꯇꯥꯕ꯭ꯔꯣ
ꯅꯣꯡ ꯌꯥꯝ ꯀꯟꯅ ꯇꯥꯔꯝꯃꯦ ꯉꯁꯥꯏ ꯍꯣꯏꯁꯨ ꯍꯟꯗꯛꯁꯦ ꯑꯩꯒꯤ ꯅꯥꯊꯣꯟꯖꯦ ꯐꯨꯟꯕꯗ ꯐꯨꯟꯕꯗ
ꯎꯝ ꯍꯧꯖꯤꯛꯁꯤꯕꯨ ꯂꯧꯒ ꯊꯥꯕ ꯃꯇꯝꯗꯣ ꯌꯧꯔꯖꯥꯠꯂ ꯈꯪꯗ‌ꯦꯅ‌ꯦ ꯅꯣꯡꯁꯦ ꯃꯪꯉꯒ ꯆꯤꯞꯄꯦꯠ ꯆꯤꯞꯄꯦꯠ ꯇꯥꯕꯒꯨꯝ ꯇꯧꯔꯤꯁꯤꯕꯣ
ꯎꯝ ꯍꯣꯏ ꯈꯔ ꯈꯔ ꯑꯗꯨꯃꯥꯏꯅ ꯍꯥꯏ ꯍꯥꯏꯒꯨꯝꯅ‌ꯦ
ꯈꯪꯗꯦꯅꯦ ꯅ‌ꯣꯡ ꯅꯣꯏ ꯍꯟꯗꯛ ꯂꯧ ꯎꯔꯣꯏꯗ꯭ꯔꯣ ꯍꯟꯗꯛꯇꯤ
ꯑꯩꯈꯣꯏ ꯍꯟꯗꯛꯁꯦ ꯎꯒꯗꯕ ꯃꯥꯟꯗ꯭ꯔ‌ꯦ
ꯀꯩ ꯒꯤ
ꯈ‌ꯣꯏ ꯍꯟꯗꯛꯇꯤ ꯂꯦꯞꯄꯁ‌ꯦꯅ ꯍꯥꯏꯅꯔꯦ ꯃꯔꯝꯗꯤ ꯀꯩꯁꯨ ꯊꯣꯏꯗꯣꯛꯄꯗꯤ ꯂꯩꯇꯦꯗ ꯑꯩꯗꯤ ꯍꯟꯗꯛ ꯍꯥꯏꯔꯝꯕꯁꯤꯡꯗꯣ ꯂꯝꯁꯤꯡꯗꯣ ꯂꯥꯞꯄ ꯍꯥꯏꯇꯥꯔꯦ
ꯎꯝ
ꯄꯥꯎꯗꯨꯁꯨ ꯊꯦꯡꯅꯒ ꯐꯪꯕꯒ ꯍꯟꯗꯛꯗꯤ ꯇꯧꯔꯒꯨꯝꯖꯦꯅ ꯇꯧꯗ꯭ꯔꯕ
ꯑꯩꯈꯣꯏꯒꯤꯗꯤ ꯎꯒꯗꯕꯅꯦ ꯑꯗꯣ ꯀꯔꯤꯝꯇꯗꯤ ꯇꯧꯗ꯭ꯔꯤ ꯅꯣꯡꯗꯤ ꯇꯥꯕꯗꯤ ꯍꯧꯔꯛꯑꯦ
ꯎꯝ
ꯀꯃꯥꯏꯅꯕꯨ ꯇꯧꯗ꯭ꯣꯏꯔꯤꯕꯅꯣ ꯈꯪꯗꯦ ꯀꯔꯤ ꯀꯔꯤ ꯈ‌ꯣꯏ ꯃꯥꯍ‌ꯣꯏꯅ ꯐꯧ ꯅꯨꯡꯒꯗꯤ ꯂꯧꯁꯟ ꯃꯔꯨ ꯐꯧꯒꯤ ꯃꯔꯨ ꯊꯥꯅꯕꯗꯣ ꯑꯗꯨꯒꯗꯤ ꯂꯧꯁꯤꯜꯂꯒ ꯊꯝꯃꯕꯅꯦ ꯑꯗꯣ ꯅꯣꯡꯁꯤꯁꯨꯨ ꯍꯥꯏꯗꯤ ꯅꯣꯡꯁꯦ ꯇꯥꯏ ꯍꯥꯏꯕ ꯋꯥꯅꯤ ꯂꯧꯕꯨꯛꯇ ꯏꯁꯤꯡ ꯂꯩꯅꯕꯗꯤ ꯇꯥꯗꯦꯕ
ꯇꯥꯗ‌ꯦ ꯇꯥꯗ‌ꯦ
ꯑꯗꯨꯅ ꯃꯇꯝ ꯈꯔ ꯋꯥꯠꯂꯤꯕ꯭ꯔꯥꯁꯨ ꯈꯪꯗꯦ ꯅꯠꯇ꯭ꯔꯒ ꯑꯗꯣ ꯑꯩꯈꯣꯏꯅ ꯅꯍꯥꯟ ꯑꯥ ꯈꯔ ꯂꯥꯞꯅ ꯆꯠꯊꯣꯛꯄ ꯅꯠꯇ꯭ꯔꯒ ꯈꯔ ꯀꯨꯠꯄ ꯖꯒꯥꯗꯗꯤ ꯏꯁꯤꯡꯁꯦ ꯂꯩꯕ ꯍꯧꯔꯦꯕ
ꯑꯥ
ꯑꯗꯣ ꯃꯣꯏꯗꯤ ꯂꯧꯗꯣ ꯍꯨꯟꯕ ꯍꯧꯅ ꯍꯧꯔꯦꯕ ꯑꯗꯨ ꯃꯣꯏꯅ ꯈꯔ ꯉꯟꯗꯧ ꯃꯥꯜꯂꯦꯀꯣ ꯑꯩꯈꯣꯏꯗꯤ ꯍꯧꯖꯤꯛ ꯂꯧ ꯈꯣꯏ ꯄꯥ ꯀꯩꯀꯥꯝꯇ ꯇꯧꯗ꯭ꯔꯤꯗꯅ ꯑꯗꯣ ꯃꯣꯏꯗꯤ ꯈꯣꯏꯍꯧꯔꯦ ꯑꯗꯨꯒ ꯂꯧ ꯊꯥꯅꯕꯗꯨꯁꯨ ꯂꯧꯍꯣꯟꯗꯨꯁꯨ ꯍꯨꯜꯍꯧꯔꯦ ꯋꯥꯡꯍꯧꯔꯦꯕ ꯑꯗꯣ ꯈꯔ ꯂꯩꯔꯛꯑꯗꯤ ꯌꯥꯔꯛꯀꯗꯧꯕ ꯃꯥꯜꯂꯦ ꯅꯣꯡꯗꯤ ꯁꯨꯃꯥꯏꯅ ꯑꯗꯨꯝ ꯂꯦꯞꯇꯕꯤ ꯇꯥꯔꯗꯤ ꯂꯧꯕꯨꯛ ꯏꯁꯤꯡꯒꯤꯗꯤ ꯅꯨꯃꯤꯠ ꯅꯤꯅꯤꯗ ꯑꯗꯨꯝ ꯂꯩꯕ ꯄꯣꯠꯅꯤꯗ
ꯂꯧꯗ‌ꯣ ꯇꯣꯡꯉꯒꯗꯤ ꯑꯃꯨꯛꯁꯨ ꯂꯩꯔꯨꯗꯣꯏꯅꯦ ꯑꯀꯨꯠꯄ ꯖꯒꯥꯗꯨꯗꯤ ꯂꯩꯕ ꯋꯥꯅꯤ ꯑꯇ‌ꯣꯡꯕ ꯖꯒꯥꯗꯗꯤ ꯄꯥꯛꯅ
ꯑꯗꯣ ꯑꯩꯈꯣꯏꯒꯤꯗꯤ ꯌꯥꯝ ꯑꯩꯈꯣꯏꯅ ꯎꯕ ꯖꯒꯥꯗꯣ ꯌꯥꯝ ꯀꯨꯠꯂꯦ ꯍꯥꯏꯕ
ꯎꯝ
ꯑꯗꯣ ꯃꯌꯥꯝꯒꯤ ꯎꯅꯕ ꯌꯥꯕ ꯃꯇꯝꯗꯗꯤ ꯑꯃꯨꯛ ꯀꯨꯠꯃꯟꯗꯅ ꯑꯩꯈꯣꯏꯒꯤꯗꯨ ꯅ ꯑꯃꯨꯛ ꯕꯦꯔꯥ ꯀꯥꯏꯑꯕ
ꯑꯣ
ꯑꯗꯨ ꯈꯪꯗꯦ ꯍꯟꯗꯛꯁꯤꯅ ꯀꯃꯥꯏꯅ ꯇꯧꯗꯣꯏꯕ ꯆꯍꯤ ꯈꯨꯗꯤꯡꯒꯤꯗꯤ ꯂꯧꯁꯦ ꯎꯕꯁꯦ ꯌꯥꯝ ꯅꯨꯡꯉꯥꯏꯇꯕꯅꯦ ꯍꯥꯏꯗꯤ ꯏꯁꯤꯡꯁꯦ ꯖꯒꯥꯗꯣ ꯀꯨꯠꯄꯅꯤꯅꯀꯣ
ꯅꯨꯡꯉꯥꯏꯇꯕꯅꯦ
ꯑꯗꯣꯟ ꯏꯁꯤꯡꯁꯦ ꯈꯔ ꯇꯥꯕ ꯋꯥꯠꯂꯒꯅ ꯑꯃꯨꯛ ꯎꯕ ꯅꯨꯡꯉꯥꯏꯕ ꯍꯥꯏꯇꯥꯔꯦ ꯑꯩꯈꯣꯏꯒꯤ ꯂꯧꯗꯣ ꯁꯨꯃꯥꯏꯅ ꯇꯧꯕꯅꯦ ꯑꯩꯈꯣꯏꯒꯤ ꯅꯥꯒꯦꯠꯇ ꯂꯩꯕ ꯂꯧꯁꯤꯡꯁꯦ ꯊꯣꯡꯒꯠꯅꯈꯤꯕ
ꯑꯣ
ꯍꯥꯟꯅꯗꯤ ꯀꯠꯂꯝꯗꯕꯅꯦꯕ ꯑꯗꯨ ꯑꯗꯨꯅ ꯅꯥꯌꯦꯁꯤꯡꯗꯣ ꯊꯣꯡꯒꯠꯅꯈ꯭ꯔꯕꯅꯤꯅ ꯑꯩꯈꯣꯏꯒꯤꯗꯨꯅ ꯑꯃꯨꯛ ꯀꯨꯊꯍꯧꯕ ꯍꯥꯏꯇꯥꯔꯦ ꯑꯗꯨꯅ ꯂꯧ ꯎꯕꯁꯦ ꯌꯥꯝ ꯅꯨꯡꯉꯥꯏꯇ꯭ꯔꯦ ꯍꯧꯖꯤꯛꯀꯥꯟ ꯑꯩꯈꯣꯏꯒꯤꯗꯃꯛꯇꯤ
ꯑꯗꯣ ꯁꯤꯁꯦ ꯆꯍꯤ ꯆꯍꯤꯗꯒꯤ ꯗꯥꯎ ꯗꯥꯎ ꯍꯥꯏꯕꯗꯨꯅꯤ
ꯍꯣꯏ ꯗꯣ ꯈꯪꯗꯦꯅꯦ ꯍꯟꯗꯛꯇꯤ ꯑꯁ ꯅꯨꯡꯉꯥꯏꯕꯤꯔꯗꯤ ꯐꯅꯤꯗ
ꯍꯣꯏ ꯂꯥꯏ ꯈꯨꯔꯨꯝꯕꯑꯣ ꯅꯨꯡꯉꯥꯏꯔꯛꯄꯅꯦ ꯏꯁꯣꯔ ꯈ꯭ꯨꯔꯝꯃꯣ꯫
ꯑꯗꯣ ꯅꯣꯏ ꯇꯥꯃꯣꯗꯤ ꯀꯃꯥꯏꯅ ꯇꯧꯔꯤꯒꯦ ꯅꯣꯏ ꯇꯥꯃꯣ ꯄꯥꯎ ꯐꯥꯎꯔꯛꯇ꯭ꯔꯣ
ꯑꯩꯈꯣꯏ ꯇꯥꯝꯃꯣ ꯑꯗꯨꯝ ꯍꯤꯡꯂꯤ